ꯍꯜꯂꯣ ꯇꯥꯔꯦ ꯇꯥꯔꯦ
ꯑꯣ ꯑꯩꯗꯣ ꯇꯧꯕꯗꯣ ꯌꯥꯗꯦꯅꯦ ꯃꯥ
ꯑꯁ ꯃꯥꯗꯤ ꯍꯥꯟꯅ ꯃꯥꯡꯖꯧꯅ ꯍꯥꯏꯒꯗꯕꯅꯦ
ꯑꯩ ꯑꯩꯗꯣ ꯍꯥꯟꯅ ꯎꯝ ꯑꯁꯤ ꯀꯩꯅꯣ ꯋꯥꯆꯦꯞꯇ ꯀꯩꯅꯣ ꯍꯥꯟꯅ ꯇꯧꯋꯦꯕ ꯀꯣ ꯑꯗꯨꯒ ꯄꯥꯏꯈꯠꯇꯦꯕ
ꯎꯝ
ꯊꯕꯛ ꯌꯥꯝ ꯆꯤꯟꯕ ꯃꯥꯜꯂꯦ ꯃꯥꯗꯣ
ꯃꯥ ꯅꯪꯕꯨ ꯀꯃꯥꯏꯅ ꯇꯧꯔꯤꯒꯦ ꯈꯣꯠꯂꯤꯒꯦ ꯊꯕꯛ ꯆꯤꯟꯕ꯭ꯔꯣ ꯆꯥꯛ ꯆꯥꯗꯣꯢꯅꯤ ꯅꯣꯢ ꯃꯥ
ꯃꯦꯁꯦꯁꯇꯤ ꯊꯥꯈꯤꯕꯅꯦ ꯑꯩ
ꯃꯦꯁꯦꯁ ꯊꯥꯔꯁꯨ ꯁꯨꯡꯌꯦꯡ ꯌꯦꯡꯉꯣꯏ ꯑꯩꯩꯅ ꯀꯣ
ꯇꯧꯕꯤꯈꯤꯕꯅꯦ ꯀꯣꯜꯁꯨ ꯇꯧꯕꯤꯈꯤꯕꯅꯦ ꯄꯥꯏꯈꯠꯇꯕ
ꯉꯁꯥꯏ ꯑꯗꯨꯃꯥꯏꯅ ꯇꯧꯔ
ꯑꯁ ꯅꯪ ꯅꯪ ꯅꯦꯠꯋꯥꯛꯇꯤ ꯌꯥꯝ ꯅꯨꯡꯉꯥꯏꯇꯦꯍꯦ
ꯇꯥꯗ꯭ꯔꯦ
ꯀꯔꯤ ꯍꯥꯏꯅꯣ ꯅꯪ ꯅꯦꯋꯥꯛꯇꯣ ꯌꯥꯗꯦꯅꯦ ꯏꯕꯦꯝꯃ
ꯇꯥꯕ꯭ꯔꯣ ꯑꯣ ꯇꯥꯔꯦ ꯇꯥꯔꯦ
ꯍꯥꯏꯗꯤꯀꯣ
ꯎꯝ
ꯃꯦꯁꯦꯁ ꯊꯥꯔꯝꯃꯅꯤꯕ ꯑꯩꯉꯣꯟꯁꯤꯗ ꯑꯗꯨꯗꯨꯒꯅ ꯑꯩꯅ ꯑꯃꯨꯛ ꯍꯟꯕꯗꯅꯦ ꯁꯨꯡꯍꯟ ꯍꯜꯂꯛꯑꯔꯣꯏ ꯁꯨꯡꯌꯦꯡ ꯌꯦꯡꯉꯥꯔꯣꯢ ꯀꯣꯜ ꯇꯧꯁꯤꯜꯂꯅꯤ ꯅꯪ ꯃꯤꯁꯦꯁ ꯊꯥꯔꯝ ꯀꯩꯇꯧꯔꯒꯦ ꯍꯜꯂꯛꯇꯔꯗꯤ ꯍꯥꯏ ꯀꯩꯅꯣ ꯅꯪ ꯑꯩꯉꯣꯟꯗ ꯃꯦꯁꯦꯁ ꯊꯥꯔꯝꯕ꯭ꯔꯣ ꯇꯧꯔꯛꯇꯣꯏꯅꯦ ꯍꯥꯏꯁꯦ
ꯑꯩꯥꯁꯨ ꯅꯍꯥꯟ ꯊꯥꯈꯤꯕꯅꯦ ꯌꯦꯡ ꯌꯦꯡꯕꯤꯗꯦ ꯑꯝꯇ ꯃꯥꯁꯨ
ꯇꯧ ꯑꯗꯨꯝ ꯃꯁꯥꯒꯤ ꯃꯁꯥꯒꯤ ꯃꯀꯣꯛꯇ ꯀꯔꯤ ꯇꯧꯔꯥꯕꯅꯣ ꯈꯪꯗꯦ ꯃꯥꯁꯨ
ꯍꯧꯖꯤꯛ ꯃꯣꯏ ꯃꯥꯗꯣ ꯊꯕꯛ ꯄꯨꯡ ꯀꯌꯥꯗ ꯂꯣꯢꯒꯦ
ꯂꯣꯏ ꯌꯨꯝꯗ ꯂꯩ ꯍꯥꯏꯕ ꯆꯥꯛ ꯆꯥ ꯂꯩꯍꯥꯏꯕꯅꯦ ꯍꯥꯏꯕ ꯑꯩ ꯉꯁꯥꯏ ꯀꯣꯜ ꯇꯧꯕꯗꯗꯤ
ꯑꯗꯨꯒꯤ ꯑꯣꯏꯔꯝꯅꯤ ꯑꯗꯨꯗꯤ
ꯑꯗꯨꯒ ꯅꯪꯒ ꯋꯥꯔꯤ ꯁꯥꯥꯟꯅꯅꯤꯡꯉꯦ ꯇꯧꯍꯜꯂꯛꯑꯣ ꯍꯥꯏꯕꯤꯌꯣꯅ ꯍꯥꯏꯔꯛꯄ ꯑꯗꯨꯒꯤ ꯑꯩꯉꯣꯟꯗ ꯍꯥꯏꯔꯛꯄ
ꯎꯝ ꯑꯩꯅ ꯇꯧꯕꯅ ꯑꯃꯨꯛ ꯄꯥꯏꯈꯠꯇꯕ ꯍꯩ ꯍꯥ ꯀꯔꯤ ꯇꯧꯔꯝꯃꯤꯅꯣ ꯍꯧꯖꯤꯛꯇꯤ
ꯑꯩꯔꯣ
ꯎꯝ
ꯏꯁꯥ ꯀꯪꯊꯔꯦꯅ ꯑꯦꯛꯁꯔꯁꯥꯏꯁ ꯇꯧꯔꯝꯃꯤꯅꯦ
ꯑꯁ ꯑꯁ ꯀꯪꯊꯔꯗꯤ ꯑꯦꯛꯁꯔꯁꯥꯏꯁ ꯇꯧꯔꯗꯤ ꯈꯔ ꯐꯕ꯭ꯔꯣ
ꯈꯪꯗꯦ ꯑꯦꯛꯁꯔꯁꯥꯏꯁ ꯇꯧꯔꯒ ꯈꯔ ꯇꯧꯁꯤꯔꯥꯅ ꯀꯥꯏꯅ ꯌꯦꯡꯉꯝꯃꯤꯅ ꯍꯥꯏꯕ ꯀꯩꯀꯩ ꯇꯧꯁꯤꯒꯦꯅ
ꯇꯧꯁꯜꯂꯣ ꯇꯧꯁꯜꯂꯣ
ꯍꯣꯏ ꯃꯤꯁꯤꯡ ꯊꯥꯅꯔꯤ ꯃꯥꯜꯂꯦ ꯍꯧꯖꯤꯛꯀꯥꯟ
ꯀꯩ ꯍꯥꯏꯕ
ꯃꯤꯁꯤꯡꯁꯦ
ꯎꯝ
ꯑꯣꯟꯂꯥꯏꯟ ꯀꯅꯥꯝ ꯂꯩꯅꯗꯦ ꯁꯇꯦꯇꯁꯁꯨꯨ ꯀꯅꯥꯝ ꯊꯥꯍꯜꯂꯛꯇꯦ ꯑꯩꯅ ꯂꯩꯕ ꯌꯥꯝ ꯅꯨꯡꯉꯥꯏ ꯃꯤꯁꯤꯡꯁꯦ ꯁꯤꯗꯁ ꯁꯇꯦꯇꯁ ꯀꯩꯀꯥ ꯊꯥꯒꯠꯂꯗꯤ ꯌꯦꯡꯍꯤꯡꯗꯣꯏꯕ ꯑꯗꯨ ꯀꯅꯥꯝ ꯊꯥꯒꯠꯇꯕ
ꯍꯧꯖꯤꯛꯂꯣ
ꯍꯣꯏ
ꯎꯝ ꯍꯧꯖꯤꯛ ꯃꯥꯥ ꯃꯥꯥꯒꯤ ꯊꯕꯛ ꯁꯨꯕꯒꯤ ꯑꯣꯏꯔꯝꯅꯤ
ꯑꯩꯒꯤ ꯏꯁꯇꯦꯇꯁꯇꯨ ꯎꯕ꯭ꯔꯥ ꯉꯛꯇ꯭ꯔꯣ?
ꯀꯩ ꯀꯔꯝꯕ?
ꯑꯩꯒꯤ ꯆꯠ ꯆꯁꯁꯨ ꯇꯣꯡ
ꯀꯥꯎꯈ꯭ꯔꯦꯗ ꯑꯃꯨꯛꯀꯥ꯫
ꯎꯝ ꯎꯝ꯫
ꯑꯗꯨꯗ ꯑꯩ ꯐꯖꯅ ꯒ꯭ꯌꯥꯟ ꯇꯥꯗꯦ꯫
ꯑꯩ ꯍꯣꯔꯦꯟ ꯐꯖꯅ ꯂꯤꯕꯤꯔꯒꯦ ꯀꯃꯥꯏꯅ ꯇꯧꯕꯅꯣ ꯈꯣꯠꯄꯅꯣꯗꯣ꯫
ꯎꯝ꯫ ꯑꯩ ꯈꯤꯇꯪ ꯈꯤꯇꯪꯗꯤ ꯄꯥꯏꯌꯦꯕꯀꯣ꯫
ꯎꯝ
ꯐꯖꯅ ꯒ꯭ꯌꯥꯟ ꯇꯥꯗꯦ ꯎꯝ ꯅꯣꯏ ꯆꯦꯆꯦ ꯀꯩꯅꯣꯝ ꯇꯧꯔꯛꯑꯦ꯫
ꯉꯥꯏꯈꯣ ꯈꯣꯠꯈꯣ ꯍꯥꯏꯌꯣ ꯊꯥꯖꯤꯟꯈꯣ ꯃꯦꯁꯦꯁꯇ꯫
ꯍꯥꯏꯈ꯭ꯔꯦ꯫
ꯆꯩꯔꯥꯎ ꯆꯤꯡ ꯀꯥꯔꯨꯁꯦꯀꯣ ꯑꯩ ꯊꯣꯛꯂꯛꯄꯗ꯫
ꯑꯍꯣꯏ ꯆꯠꯁꯦ ꯅꯣꯡꯃ꯫
ꯅꯛꯑꯦ ꯌꯥꯝꯅ ꯑꯈꯣꯏꯔꯣꯝꯗꯒꯤ ꯑꯈꯣꯏ ꯑꯈꯣꯏ ꯌꯨꯝꯗ ꯇꯨꯝꯃꯨ ꯂꯥꯛꯑꯣ ꯅꯣꯡ ꯐꯥꯗꯣꯛ ꯑꯗꯨꯒ ꯆꯠꯂꯨꯁꯦ꯫
ꯃꯃꯥꯡ ꯆꯍꯤ, ꯃꯃꯥꯡ ꯆꯍꯤꯗꯁꯨ ꯅꯣꯏꯗ ꯂꯩꯁꯦ ꯍꯥꯏꯔꯒ ꯇꯧꯔꯒ ꯑꯁ ꯄ꯭ꯂꯥꯟꯁꯨ ꯂꯣꯏꯅ ꯐꯦꯜ ꯑꯣꯏꯔꯦ꯫
ꯍꯥꯏꯗꯤꯀꯣ ꯑꯩꯅ ꯈ꯭ꯔꯤꯁꯃꯥꯁꯀꯤ ꯌꯨꯝ ꯀꯨꯝꯗ꯭ꯔꯤꯉꯩ ꯃꯇꯝ ꯈꯔ ꯂꯩꯕꯗꯣ꯫
ꯑꯝ꯫ ꯑꯗꯨꯗ ꯅꯪꯒꯤꯔꯦꯟꯇ ꯑꯣꯏꯅ ꯂꯥꯛꯑꯣꯔ ꯗꯒꯤ ꯆꯠꯁꯤꯔꯥ ꯅꯉꯣꯟꯗꯒꯤ꯫ ꯑꯩꯈꯣꯏ ꯑꯩꯅ ꯍꯧꯖꯤꯛ ꯂꯩꯔꯤꯕ ꯃꯐꯝꯗꯒꯤ ꯆꯠꯂꯗꯤ ꯈꯔ ꯂꯥꯞꯀꯗ꯭ꯔꯣꯀꯣ ꯑꯩ ꯂꯩꯔꯤꯁꯦ ꯎꯔꯤ ꯀꯩꯅꯣꯗꯅꯦꯕ꯫ ꯈꯪꯗꯦ ꯅꯪ ꯊꯣꯛꯂꯛꯄ ꯀꯥꯟꯗ ꯑꯣꯏꯅ ꯑꯗꯨꯝ ꯌꯦꯡꯉꯁꯦ꯫
ꯍꯣꯏ ꯅꯪꯉꯣꯟꯗꯒꯤꯗꯤ ꯂꯥꯛꯄꯅꯤꯗ ꯑꯈꯣꯏꯔꯣꯝꯗ ꯑꯣꯏꯅ ꯆꯠꯂꯁꯤ ꯅꯪꯉꯣꯟꯗꯒꯤꯗꯤ ꯑꯃꯨꯛ ꯔꯤꯝꯁꯇ ꯑꯃꯨꯛ ꯍꯥꯏꯖꯤꯟꯅꯤ ꯑꯃꯗ ꯑꯃꯨꯛ ꯆꯠꯀꯅꯤ ꯈꯣꯠꯀꯅꯤ꯫
ꯎꯝ ꯈꯣꯡꯅ ꯆꯠꯂꯁꯨ ꯋꯥꯏꯕ ꯀꯣ꯫
ꯄꯨꯡ ꯑꯃ ꯍꯦꯟꯅ ꯆꯠꯂꯦ꯫
ꯑꯁꯤꯗꯒꯤ ꯆꯠꯄꯨꯗ꯭ꯔꯣ?
ꯑꯈꯣꯏ ꯌꯨꯝꯗꯒꯤ ꯆꯠꯄꯗꯣ꯫
ꯎꯝ ꯈꯣꯏ ꯁꯤꯗꯁꯨ ꯌꯥꯝ ꯂꯥꯞꯄꯦ꯫
ꯑꯦ ꯅꯣꯏꯅ ꯍꯦꯟꯅ ꯂꯥꯞꯈ꯭ꯔꯦ ꯅꯣꯏ ꯑꯃꯗꯤ ꯄꯨꯡ ꯑꯃ ꯃꯈꯥꯏ ꯍꯦꯟꯅ ꯆꯠꯂꯅꯤ ꯅꯣꯏꯗꯨꯗꯤ꯫ ꯆꯠꯄꯗ ꯆꯠꯄꯗ ꯁꯤꯕꯅ ꯍꯥꯜꯂꯅꯤ꯫
ꯒꯥꯔꯤꯅ ꯆꯠꯂ ꯂꯣꯏꯔꯦ꯫
ꯒꯥꯔꯤꯅ ꯀꯅꯥꯅ ꯊꯤꯟꯕꯤꯗꯣꯏꯕ ꯈꯣꯡꯅ ꯆꯠꯄꯅ ꯍꯦꯟ ꯅꯨꯡꯉꯥꯏꯗꯣꯏꯅꯤꯅꯦꯍꯦ꯫
ꯀꯩꯅꯣ ꯑꯁꯤꯗꯒꯤ ꯆꯠꯂꯒ ꯑꯃꯨꯛ ꯀꯥꯈꯠꯄꯗꯨꯅ ꯍꯦꯟꯅ ꯋꯥꯒꯅ ꯋꯥꯒꯅꯤꯌꯦ꯫
ꯇꯞꯂꯤ ꯃꯣꯂꯤ ꯇꯞꯂꯤ ꯃꯣꯜꯂꯤ ꯀꯥꯈꯠꯇꯣꯏꯅꯦ ꯑꯗꯣ ꯑꯈꯣꯏꯅꯅꯦ ꯉꯜꯂꯤꯅ ꯂꯒ ꯂꯩꯔꯝꯕꯗꯅꯦ ꯃꯤꯁꯦ ꯃꯌꯥꯝ ꯍꯛꯇ ꯄꯩ ꯂꯩꯔꯝꯗꯣꯏꯕ ꯍꯥꯏꯁꯦ꯫
ꯎꯝ ꯑꯌꯨꯛꯇ ꯑꯌꯨꯛꯀ ꯅꯨꯃꯤꯗꯥꯡ ꯑꯗꯨ ꯈꯔ ꯈꯔ ꯃꯝꯕ ꯃꯇꯝꯗꯣ ꯑꯗꯨꯗ ꯍꯦꯟꯅ ꯅꯨꯡꯉꯥꯏꯕ ꯃꯥꯜꯂꯦ꯫
ꯍꯥꯎ꯫ ꯀꯥꯟꯗ ꯑꯌꯨꯛꯅꯦ ꯍꯦꯜꯂꯦꯗꯤ ꯅꯨꯡꯉꯥꯏꯕ꯫
ꯎꯝ ꯏꯪ ꯏꯪ ꯂꯥꯎꯔꯗꯅꯀꯣ
ꯎꯝ
ꯎꯝ ꯉꯁꯤꯁꯨ ꯅꯣꯏꯗꯤ ꯑꯂꯨ ꯑꯗꯨꯝ ꯆꯥꯗꯣꯏꯔꯣ
ꯅꯨꯡꯊꯤꯜꯗꯤ ꯍꯣꯔꯦꯟ ꯅꯨꯡꯗꯥꯡꯗꯤ ꯈꯔ ꯑꯍꯥꯎꯕ ꯄꯤꯖꯔꯛꯇꯧ ꯃꯥꯜꯂꯦ ꯑꯩꯅ ꯈꯟꯕꯗ
ꯑꯣ ꯑꯌꯥꯝꯕꯅ ꯑꯌꯨꯛꯇ ꯑꯂꯨ ꯄꯤꯖꯕ ꯃꯥꯜꯂꯦꯀꯣ ꯑꯗꯨꯗꯤ
ꯎꯝ ꯑꯌꯨꯛꯇꯅ ꯑꯥꯂꯨ ꯉꯥꯛꯇ ꯑꯣꯏꯔꯕ ꯅꯨꯡꯗꯥꯡ ꯅꯨꯡꯊꯤꯜꯗꯗꯤ ꯈꯔ ꯏꯟ ꯏꯟꯖꯥꯡꯗꯣ ꯁꯤꯟꯇꯣꯛ ꯁꯤꯟꯖꯤꯟ ꯇꯧꯋꯦꯕꯀꯣ
ꯑꯣ
ꯅꯣꯏꯗꯤ ꯀꯩ ꯊꯣꯡꯗꯣꯏꯅꯣ
ꯀꯥꯡꯁꯣꯏ ꯊꯣꯡꯁꯤꯔꯥ ꯇꯧꯔꯝꯕꯅꯦ ꯉꯁꯤꯁꯦ
ꯑꯣ ꯅꯪ ꯁꯥꯏꯀꯜ ꯂꯩꯔꯗꯤ ꯁꯥꯏꯀꯜꯅ ꯊꯧꯕ ꯍꯩꯗꯤ ꯊꯧꯔꯨꯖꯤꯔꯥ ꯑꯩꯗꯤ ꯁꯥꯏꯀꯜ ꯊꯧꯕ ꯍꯩꯌꯦ
ꯑꯩ ꯀꯗꯥꯏꯗꯒꯤ ꯁꯥꯏꯀꯜꯅꯣꯗ ꯁꯥꯏꯀꯜꯒ ꯂꯩꯇꯦꯗ
ꯎꯝ
ꯁꯥꯏꯀꯜ ꯂꯩꯇꯦ ꯅꯣꯏꯒꯤ ꯁꯥꯏꯀꯜꯒꯨꯝꯕꯗꯤ ꯂꯩꯇꯕ꯭ꯔꯣ
ꯂꯩꯌꯦ ꯑꯃ ꯑꯃ ꯂꯩꯌꯦꯕꯀꯣ ꯑꯃ ꯑꯔꯤꯕꯗꯨꯗꯤ ꯁꯤ__ ꯁꯤꯖꯤꯟꯅꯕ ꯌꯥꯗ꯭ꯔꯦꯕ ꯑꯅꯧꯕ ꯑꯃ ꯂꯩꯌꯦꯕ
ꯑꯥ ꯑꯗꯨ ꯑꯣꯏꯅ ꯊꯧꯕ ꯆꯠꯂ ꯊꯧꯔꯒ ꯆꯠꯁꯤꯅꯦ
ꯑꯗꯨꯔꯣ ꯑꯩ ꯃꯤꯗꯣ ꯄꯨꯕ ꯍꯩꯇꯤꯌꯦ ꯏꯇꯣꯝꯗꯗꯤ ꯊꯧꯕ ꯍꯩꯕ
ꯑꯁ ꯑꯩꯗꯨꯗꯤ ꯑꯩ ꯅꯣꯡꯃ ꯀꯩꯅꯣꯗ ꯆꯠꯂꯒ ꯁꯥꯏꯀꯜ ꯇꯝꯃꯧꯔꯒꯦ
ꯇꯥꯝꯃꯣ ꯑꯩꯈꯣꯏꯃ ꯑꯩꯈꯣꯏ ꯃꯁꯦꯟꯗꯤ ꯒꯥꯔꯤ ꯊꯧꯕꯁꯨ ꯀꯅꯥꯝ ꯍꯩꯅꯗꯦ
ꯎꯝ ꯀꯤꯅꯕꯒꯤꯅꯦ ꯊꯧꯗ꯭ꯔꯤꯗꯣ
ꯑ ꯀꯤꯕꯗꯤ ꯀꯤ ꯅꯪ ꯇꯧꯔꯤꯖꯦ ꯅꯅꯥꯎ ꯅꯨꯄꯤꯗꯤ ꯈꯪꯕ꯭ꯔꯣ
ꯑꯩꯈꯣꯏꯅꯤ ꯁꯨꯃꯥꯏꯟ ꯇꯧꯔꯤꯖꯤꯔꯣ
ꯑꯥ
ꯑꯥ ꯑꯗꯨꯝ ꯈꯥꯡꯕꯅꯦ
ꯎꯝ ꯃꯥꯒꯤꯖꯨ ꯐꯣꯟ ꯑꯃ ꯂꯩꯕꯤꯔꯗꯤ ꯐꯒꯕ
ꯄꯩꯁꯥ ꯂꯩꯇꯦꯅꯦ ꯍꯧꯖꯤꯛꯇꯤ ꯇꯨꯋꯦꯞ ꯂꯣ__
ꯄꯩꯁꯥ ꯂꯩꯇ꯭ꯔꯤ ꯀꯥꯟꯖꯤꯗ ꯏꯅꯥꯎꯄꯥꯁꯤꯅ ꯑꯥꯏ ꯐꯣꯟ ꯇꯧꯁꯤꯜꯂꯛꯏꯅꯦꯍꯥ
ꯑꯩ ꯐꯣꯟ ꯇ꯭ꯋꯦꯟꯇꯤ ꯄꯤꯕ ꯂꯩꯕꯤꯈ꯭ꯔꯣꯗꯅ
ꯑꯥꯏ ꯐꯣꯟ ꯇꯧꯁꯤꯜꯂꯛꯑꯦ ꯑꯩꯅ ꯁꯤꯗ ꯐꯣꯟ ꯐꯥꯎꯕ ꯂꯩꯕ ꯉꯝꯗꯗꯅ ꯂꯩꯁꯤꯗꯤ ꯎꯕ ꯅꯠꯇꯦ
ꯌꯨꯝꯗ ꯂꯩꯕ꯭ꯔꯣꯃꯥ
ꯎꯝ ꯌꯨꯝꯗ ꯂꯩꯍꯧꯕꯅꯦ
ꯑꯣ
ꯑꯁ ꯖꯥꯠ ꯖꯥꯠ ꯌꯥꯝ ꯇꯧꯋꯤꯀꯣ ꯍꯧꯖꯤꯛꯆꯦ
ꯀꯩꯅꯣꯗꯣ ꯅꯪ ꯉꯁꯥꯏ ꯍꯥꯏꯕꯗꯣ ꯅꯪꯒꯤ ꯀꯩꯅꯣ ꯊꯝꯃꯤ ꯍꯥꯏꯕꯗꯣ
ꯑꯥ
ꯑꯩ ꯈꯔ ꯈꯔ ꯒꯦꯟ ꯇꯥꯕꯒꯨꯝ ꯇꯧꯋꯦ
ꯑꯣ ꯑꯣ
ꯅꯪ ꯍꯣꯔꯦꯟ ꯐꯖꯅ ꯍꯥꯏꯕꯤꯌꯨ꯫
ꯎꯝ ꯍꯣ ꯍꯣꯏ
ꯍꯟꯗꯛꯀꯤꯔꯣ ꯁꯤꯁꯦ
ꯎꯝ
ꯖꯥ ꯖꯥꯠꯅꯤꯀꯣ
ꯑꯗꯤ ꯎꯝ ꯀꯣꯂꯦꯖꯇꯤ ꯃꯥꯟꯅꯗꯦꯕ ꯑꯩꯈꯣꯏ ꯑꯅꯛꯄꯒꯤ ꯀꯣꯂꯦꯖꯅꯦꯕꯀꯣ꯫
ꯑꯥ
ꯅꯨꯄꯥꯗꯣ ꯈꯔ ꯀꯩꯅꯣꯒꯤ ꯇꯥꯏꯞ ꯆꯪꯕꯖꯥꯅꯦ ꯅꯨꯄꯤꯒꯤ ꯇꯥꯏꯞꯇ ꯈꯔ ꯆꯠꯄꯗꯣ꯫ ꯑꯗꯨꯒ ꯅꯨꯄꯤ ꯃꯌꯥꯝ ꯂꯣꯏꯅꯕꯗꯣ꯫
ꯑ ꯀꯗꯥꯏꯗꯒꯤꯔꯣ ꯃꯥꯗꯣ꯫
ꯑꯥ ꯁꯣꯝ ꯃꯤꯖꯣꯔꯥꯝꯗꯩ ꯑꯣꯏꯕ ꯖꯥꯅꯤ ꯫
ꯎꯝ ꯖꯥ ꯖꯥꯅꯤꯗꯥ ꯫
ꯑꯗꯣ ꯂꯥꯏꯔꯤꯛ ꯇꯝꯕ ꯃꯌꯥꯝ ꯂꯥꯛꯏꯗꯅ ꯁ꯭ꯋꯥꯏꯗꯗꯤ꯫
ꯑꯗꯣ ꯃꯥꯗꯣ ꯄꯥꯖꯇꯔꯒꯤ ꯃꯆꯥꯅꯨꯄꯥꯖꯦ ꯃꯆꯥꯅꯨꯄꯥꯅꯦꯁꯨ ꯍꯥꯏꯀꯣ
ꯑꯪ ꯆꯦꯛꯁꯤꯟꯅ ꯂꯩꯌꯨ ꯍꯥꯏꯕꯁꯦ ꯁꯤꯅꯤ꯫
ꯖꯥ ꯖꯥꯅꯤ
ꯅꯣꯡ ꯊꯤꯠꯂꯤ ꯊꯤꯠꯂꯤ ꯆꯨꯂꯩꯔꯦ ꯁ꯭ꯋꯥꯏꯖꯦ ꯍꯧꯖꯤꯛ ꯅꯨꯡꯉꯥꯏꯌꯦ ꯌꯥꯝꯅ꯫
ꯀꯩ ꯍꯥꯏꯕ꯫
ꯅꯣꯡ ꯊꯤꯠꯂꯤ ꯊꯤꯠꯂꯤ ꯆꯨꯏꯌꯦꯕꯀꯣ ꯑꯗꯨꯗꯤ ꯌꯥꯝ ꯅꯨꯡꯉꯥꯏꯌꯦꯕ꯫
ꯎꯝ ꯂꯩꯕ ꯌꯥꯝ ꯅꯨꯡꯉꯥꯏꯔꯝꯅꯤ꯫
ꯑꯆꯤꯛꯄ ꯑꯍꯤꯡꯗ ꯇꯦꯡꯉꯦ ꯏꯁꯩ ꯁꯛꯇꯕꯁꯨ ꯀꯨꯏꯔꯦ
ꯅꯪ ꯊꯣꯂꯛꯄꯗ ꯏꯁꯩ ꯑꯃꯨꯛ ꯁꯛꯑꯣ ꯀꯥꯏꯖꯩꯗ ꯏꯀꯥꯏꯒꯅꯨ ꯍꯦ
ꯑꯩ ꯈꯣꯟꯖꯦ ꯐꯣꯟꯗ ꯇꯥꯕ ꯌꯥꯝ ꯅꯨꯡꯉꯥꯏꯇꯕ꯭ꯔꯥ ꯅꯨꯄꯥꯥꯏꯒꯤ ꯇꯥꯏꯞꯇ ꯇꯧꯕ꯭ꯔꯥ ꯑꯩ ꯈꯣꯟꯖꯦ
ꯇꯧꯗꯦꯍꯦ꯫ ꯇꯧꯗꯦ ꯇꯧꯗꯦ
ꯑꯡ ꯇꯧꯕꯖꯥꯠꯂꯅ ꯑꯩꯗꯤ ꯋꯥꯎ
ꯆꯩꯔꯥꯎ ꯆꯤꯡꯖꯨ ꯆꯠꯇꯣꯏꯅꯦ ꯑꯗꯨꯒ ꯑꯇꯣꯞꯄ ꯀꯩ ꯀꯩ ꯆꯠꯁꯤꯒꯦ?
ꯀꯩ ꯀꯩ ꯍꯥꯏꯔꯤꯅꯣ ꯅꯪ꯫
ꯑꯇꯣꯞꯄ ꯀꯩ ꯀꯩ ꯆꯠꯁꯤꯒꯦ ꯍꯥꯏꯕ꯫
ꯑꯗꯨꯗ ꯑꯃꯨꯛ ꯑꯦ ꯑꯗꯨꯗ ꯍꯥꯟꯅ ꯆꯠꯂꯁꯦ꯫ ꯑꯗꯨꯒ ꯔꯥꯃꯦꯟꯁꯨ ꯆꯥꯕ ꯆꯠꯂꯨꯁꯦ꯫
ꯄꯩꯁꯥ ꯇꯨꯡꯖꯤꯜꯂꯣ ꯄꯩꯁꯥ ꯂꯩꯇꯦ ꯇꯧꯔꯛꯀꯅꯤꯀꯣ ꯄꯩꯁꯥ ꯂꯩꯇꯦ ꯂꯩꯇꯦ ꯁꯤꯅꯦ ꯑꯩꯅ ꯇꯥꯅꯤꯡꯗ꯭ꯔꯤꯁꯤ ꯫
ꯀꯩꯅꯣ ꯈꯛꯇ ꯑꯣꯏꯔꯝꯅꯤꯌꯦ ꯍꯟꯗꯛꯇꯤ ꯅꯍꯥꯟꯃꯨꯛꯇꯤ ꯆꯅꯤ ꯑꯣꯏꯔꯝꯕꯅꯦꯕꯀꯣ꯫
ꯎꯝ
ꯆꯥꯝꯃꯒ ꯀꯌꯥꯔꯥ ꯑꯣꯏꯈꯤꯕꯅꯦ ꯋꯥꯟ ꯑꯦꯠꯇꯤꯒꯨꯝꯕ ꯑꯣꯏꯈ꯭ꯔꯕꯅꯦ꯫
ꯑꯗꯣ ꯍꯧꯖꯤꯛꯀꯥꯟꯖꯦ ꯑꯩ ꯊꯣꯛꯂꯛꯄꯗ ꯂꯂꯣꯜꯂꯖꯦ ꯫ ꯄꯣꯠ ꯌꯣꯟꯕꯤꯁꯤꯡꯗ ꯆꯥꯒ ꯄꯤꯔꯨꯔꯁꯦ꯫ ꯅꯠꯇ꯭ꯔꯗꯤ ꯄꯩꯁꯥ ꯊꯣꯛꯑꯔꯣꯏ ꯍꯥꯏꯕ ꯍꯥ ꯍꯥ
ꯅꯪꯒꯤ ꯀꯣꯛ ꯁꯨ ꯖꯥꯠ ꯖꯥꯠꯅꯤꯅꯦ
ꯌꯥꯡꯈꯩꯗꯨꯗꯤ ꯀꯃꯥꯏꯅ
ꯈꯪꯗꯦ ꯅꯪ ꯄꯣꯂꯞꯄꯗ ꯇꯧꯁꯦ ꯀꯦꯂꯦꯟꯗꯔ ꯌꯣꯜꯂꯁꯦ
ꯑꯃꯨꯛ ꯌꯣꯜꯂꯦ
ꯑꯃꯨꯛ ꯌꯣꯜꯂꯁꯤꯔ ꯌꯣꯜꯂꯁꯦ
ꯂꯦꯞꯄꯒ ꯅꯨꯡꯁꯥ ꯃꯔꯛꯇꯨꯗ
ꯅꯪꯒꯤꯗꯣ ꯍꯟꯗꯛ ꯌꯣꯕꯗꯣ ꯈꯔ ꯀꯩꯅꯣꯗꯤ ꯇꯧꯈ꯭ꯔꯦꯀꯣ ꯈꯔ ꯍꯣꯡꯈ꯭ꯔꯦꯀꯣ
ꯍꯣꯏꯅꯦ
ꯃꯤ ꯈꯔ ꯈꯔꯗꯤ ꯆꯥꯝꯃ ꯆꯅꯤꯒꯤ ꯌꯣꯟꯕꯅꯦ
ꯑꯩ ꯂꯩꯇꯦ ꯂꯩꯇꯦ ꯏꯃꯥꯟꯅꯕꯤꯁꯤꯡꯅ ꯈꯔ ꯄꯤꯕꯤꯒꯗ꯭ꯔꯥ ꯍꯥꯏꯔꯒ ꯏꯃꯥꯟꯅꯕꯤꯁꯤꯡꯅ ꯂꯩꯇꯦ ꯂꯩꯇꯦ ꯇꯧꯔꯤꯁꯦ ꯑꯩꯅ ꯏꯁꯀꯥꯔꯠꯇꯨꯕꯨ ꯂꯨꯄꯥ ꯆꯍꯨꯝ ꯆꯍꯨꯝ ꯌꯥꯡꯈꯩꯒꯤ ꯂꯩꯕꯗꯨꯕꯨ ꯏꯃꯥꯟꯅꯕꯤ ꯕꯤ ꯑꯩꯈꯣꯏ ꯌꯨꯝꯂꯣꯟꯅꯕꯤꯗꯣ ꯑꯩꯅ ꯆꯟꯗ꯭ꯔꯦ ꯅꯪ ꯄꯥꯝꯕ꯭ꯔꯥ ꯅꯪ ꯑꯃꯨꯛ ꯂꯩꯖꯔꯣ ꯍꯥꯏꯔ ꯆꯅꯤ ꯄꯤꯒꯦꯌꯦ ꯑꯩꯅꯁꯨ ꯂꯥꯞ